ꯍꯜꯂꯣ ꯇꯥꯕ꯭ꯔꯥ
ꯇꯥꯏ ꯇꯥꯏ ꯑꯩꯗꯤ ꯇꯥꯕ꯭ꯔꯥ ꯀꯣꯟ ꯁꯦꯡꯕ꯭ꯔꯥ
ꯁꯤꯉ ꯁꯤꯦꯡꯉ
ꯀꯩꯗꯧꯔꯤꯅꯣ ꯍꯧꯖꯤꯛꯇꯤ
ꯑꯩ ꯗꯀꯔꯗ ꯂꯩꯔꯝꯕꯅꯦ ꯍꯧꯖꯤꯛ ꯅꯪ ꯀꯣꯜ ꯂꯥꯛꯄꯒꯤ ꯑꯩ ꯃꯄꯥꯟꯗ ꯊꯣꯛꯄꯅꯦ ꯑꯅꯥꯕ ꯂꯩꯌꯦ
ꯑ ꯀꯔꯝ ꯀꯔꯤ ꯇꯧꯕ
ꯀꯩꯅꯣ ꯇꯧꯕꯅꯦ ꯂꯤꯚꯔꯁꯨ ꯁꯣꯛꯈ꯭ꯔꯕ ꯀꯤꯅꯤꯁꯨ ꯌꯥꯗ꯭ꯔꯕ
ꯅꯪꯖꯤꯗꯥꯖꯤꯅ ꯃꯥꯅꯦꯦ
ꯑꯅꯣ ꯑꯁꯦꯡꯕꯅꯦ ꯑꯩꯌꯥ ꯑꯩ ꯅꯪꯉꯣꯟꯗ ꯍꯥꯏꯖꯤꯟꯅꯔꯒ ꯀꯔꯤ ꯇꯧꯒꯔꯣ ꯑꯩꯒꯤ ꯑꯪꯀꯜꯅꯦ ꯑꯩ ꯅꯠꯇꯦ
ꯑꯣ ꯑꯩꯅꯗꯤ ꯅꯪꯅꯤꯅ ꯈꯜꯂ ꯂꯩꯕ ꯅꯪ
ꯂꯣꯏꯔꯦ ꯑꯩ ꯑꯩ ꯑꯗꯨꯃꯥꯏꯅ ꯅꯥꯔꯒ ꯂꯩꯔꯗꯤ ꯅꯪꯒ ꯀꯔꯝ ꯍꯥꯏꯅ ꯋꯥꯔꯤ ꯁ ꯊꯪꯒꯅꯤ
ꯀꯅꯤ ꯀꯅꯤꯁꯨꯅꯅꯤꯡꯉ ꯑꯖꯤꯅ ꯃꯥꯟꯕꯕ
ꯑꯁ ꯑꯩꯗꯤ ꯅꯪꯅ ꯅꯣꯛꯄꯗꯨꯗ ꯀꯔꯤꯗꯣ ꯐꯥꯒꯤ ꯇꯥꯈ꯭ꯔꯕꯖꯥ ꯑꯩꯅ ꯑꯉꯥꯡꯕꯗꯣ ꯑꯩꯈꯣꯏ ꯑꯅꯤ
ꯑꯩꯗꯤ ꯅꯪꯅ ꯅꯥꯔꯒ ꯀꯩꯅꯣ ꯅꯪ ꯑꯪꯀꯜꯅꯤ ꯍꯥꯏꯗꯕꯤꯒꯤ ꯑꯩ ꯋꯥꯈꯜꯗꯖꯔꯦꯛ ꯅꯪꯅ ꯍꯥꯏꯔꯛꯄ ꯗ ꯅꯪ ꯅꯥꯑꯦꯅ ꯍꯥꯏꯕꯗꯣ ꯀꯤꯗꯅꯤꯁꯨ ꯅꯥꯏꯑꯦ ꯂꯤꯚꯔꯁꯨ ꯅꯥꯏꯑꯦ ꯍꯥꯏꯕꯗ
ꯑꯩꯒꯤ ꯑꯩ ꯅꯥꯔꯒ ꯂꯩꯔꯗꯤ ꯅꯪꯒꯟꯗ ꯐꯣꯟ ꯁꯨꯃꯥꯏꯅ ꯉꯥꯡꯅꯕ ꯑꯗꯨꯝ ꯂꯥꯏꯔꯤꯦ
ꯑꯗꯨ ꯅꯣꯛ ꯅꯣꯛꯄꯗꯣ ꯑꯗꯨꯗꯤ ꯅꯪ ꯀꯩꯅꯣꯝ ꯀꯥꯟꯗ ꯏꯝꯐꯥꯜꯗ ꯂꯩꯕ꯭ꯔꯣꯁꯦ
ꯏꯝꯐꯥꯟꯗꯤ ꯂꯩꯇꯦ ꯆꯥꯟꯗꯦꯜꯗ ꯂꯩꯌꯦꯦ ꯑꯩ ꯏꯝꯐꯥꯜꯗ ꯍꯌꯦꯡꯂꯡꯂ ꯍꯪꯆꯤꯠꯅ ꯆꯠꯈ꯭ꯔꯅꯤ
ꯑꯣ ꯏꯕꯥꯅꯤ ꯏꯕꯥꯅꯤꯁꯤꯡ ꯑꯁꯤꯅ ꯑꯍꯥꯟꯕꯅꯤꯀꯣ ꯋꯥꯔꯤ ꯁꯥꯕꯁꯦ
ꯑꯍꯥꯟꯕ ꯔꯅꯦ
ꯑꯍꯥꯟ ꯃꯅꯤ ꯅꯍꯥꯟ ꯅꯍꯥꯟ ꯋꯥꯆꯦꯞꯇ ꯑꯃꯛꯇꯤ ꯁꯥꯈ꯭ꯔꯦ ꯑꯩꯅ ꯅꯪ ꯃꯣꯀꯦꯟ ꯑꯃ ꯍꯥꯕ ꯅꯠꯇ꯭ꯔꯣ ꯀ ꯂꯩ ꯁꯕꯤꯔꯥꯎꯔꯥꯏ ꯌꯥ ꯎꯅꯠꯇ꯭ꯔ ꯑꯩꯁꯦ
ꯑꯍꯦꯍꯦ
ꯃꯧ ꯃꯥꯟꯕ꯭ꯔꯥ ꯅꯪ ꯍꯥꯏꯕ ꯅꯠꯇ ꯅꯪ ꯑꯗꯨꯇꯗ ꯅꯪ ꯅꯠꯇ꯭ꯔꯣ
ꯃꯥ ꯑꯣꯏꯔꯝꯒꯅꯤ ꯍꯣꯏ ꯑꯩ ꯀꯩꯅꯣ ꯇꯧꯈ꯭ꯔꯕ ꯀꯣꯜ ꯉꯥꯡꯅꯕꯒꯤꯗꯤ ꯂꯩꯌꯦ
ꯑꯣ ꯉ ꯅꯥꯡ ꯅꯕꯤꯗꯤ ꯂꯩꯌꯦꯕꯨꯗꯤ ꯑꯣꯀꯦ ꯑꯣꯀꯦ ꯄꯤꯛ ꯑꯞꯇꯤ ꯇꯧꯕ ꯌꯥꯏꯑꯕꯀꯣ
ꯎꯝ
ꯑꯣꯦ ꯑꯗꯣ ꯅꯪꯗꯤ ꯀꯩꯅꯣꯃ ꯀꯣꯂꯦꯖ ꯀꯨꯝꯕ ꯀꯥꯕ ꯂꯣꯏꯔꯕ꯭ꯔꯣ
ꯂꯣꯏꯈ꯭ꯔꯦ ꯅꯠꯇꯦ ꯂꯣꯏꯕꯗꯤ ꯂꯩꯔꯣꯏ ꯑꯩꯅ ꯇꯨꯡ ꯇꯣꯛꯈ꯭ꯔꯕ
ꯑꯆꯥ ꯭ꯔꯦꯖꯁꯟ
ꯑ ꯀ꯭ꯔꯃꯥꯏꯅ ꯔꯤ ꯇꯝꯕꯗꯤ ꯂꯣꯏꯕ ꯅꯥꯏꯒꯅꯤ ꯑꯗꯣ ꯑꯩꯅ ꯇꯒ ꯇꯣꯛꯈ꯭ꯔꯦ ꯂꯥꯏꯔꯤꯛ ꯃꯌꯥꯝ ꯇꯝꯂꯒ ꯃꯤ ꯑꯣꯏꯔꯣꯏꯗꯕ
ꯑꯁ ꯅꯪꯒꯤꯁꯤꯗꯤ ꯀꯔꯤꯕ ꯂꯨꯍꯣꯡꯕ ꯉꯥꯏꯕ ꯉꯝꯝꯕꯅꯤꯅꯦ ꯍꯧꯖꯤꯛ ꯍꯧꯖꯤꯛ ꯀꯇꯗꯤ
ꯑꯩꯗꯣ ꯍꯧꯖꯤꯛ ꯀꯣꯏꯒꯦꯅ ꯈꯜꯂ ꯈꯜ ꯑꯗꯨꯝ ꯂꯩꯗꯤ ꯂꯩꯕ
ꯑꯁ ꯅꯪꯁꯨꯦ ꯃꯌꯥꯝ ꯐꯥꯉ ꯇꯧꯕ ꯍꯥꯏ ꯣ ꯃꯥꯅꯦ
ꯑꯗꯣ ꯀꯣꯏꯗꯤ ꯀꯣꯏꯗ꯭ꯔꯤꯕ ꯂꯥꯛꯇ꯭ꯔꯤꯕ
ꯑꯠꯆꯥ ꯑꯗꯨ ꯅꯨꯄꯥ ꯀꯌꯥ ꯋꯥꯔꯤ ꯁꯥꯔꯤꯕ꯭ꯔꯣ ꯈꯜꯂꯤꯗꯤ ꯌꯥꯝ ꯂꯩꯔꯝꯕꯅꯤꯅꯦ
ꯎꯝ
ꯅꯨꯄꯥ ꯅꯨꯄꯥ ꯀꯣꯏꯒꯦꯅ ꯅꯪ ꯈꯜꯂꯒ ꯂꯩꯌꯦ ꯍꯥꯏꯔꯗꯤ ꯅꯨꯄꯥ ꯌꯥꯝ ꯋꯥꯔꯤ ꯁꯥꯔꯝꯒꯅꯦꯕ ꯍꯧꯖꯤꯛ ꯃꯇꯝ
ꯑꯥ ꯑꯗꯨꯒꯤ ꯑꯁꯤꯒꯤꯗ ꯆꯪꯕꯗꯣ ꯑꯗꯨꯒꯤ ꯆꯒꯦꯅꯦ ꯆꯪꯉꯄꯅꯤ
ꯍ
ꯅꯪꯅꯦ ꯃꯒ ꯆꯞ ꯆꯥꯔꯦꯅꯦ
ꯑꯣ ꯑꯗꯨꯅꯦꯍ ꯑꯗꯣ ꯐꯪꯒꯦ ꯐꯪꯒꯦ ꯇꯧꯔꯒꯀꯣ ꯑꯃꯨꯛꯀꯟꯒꯦ ꯇꯟ ꯨꯝ ꯀꯩꯒꯨꯝ ꯑꯗꯨꯝ ꯇ ꯊꯣꯛꯈ꯭ꯔꯕ ꯑꯗꯨꯝ ꯂꯥꯛꯇꯤ ꯂꯥꯛꯄ
ꯌꯥꯏ ꯌꯥꯏ ꯅꯪ ꯅꯪ ꯅꯪꯁꯦ ꯈꯥꯏꯕ ꯍꯩꯗꯧ ꯃꯥꯜꯂꯤꯅꯦ ꯐꯖꯅ
ꯈꯥꯏꯕ ꯅꯠꯇꯦ ꯃꯤꯅ ꯑꯁꯦꯡꯕ ꯍꯥꯏꯕꯤꯔꯒ ꯅꯪꯗꯤ ꯀꯗꯥꯏꯗꯒꯤꯒꯦ
ꯑꯠꯆꯥ ꯑꯗꯨ ꯑꯣꯏꯗꯤ ꯅꯪ ꯀꯔꯝꯕ ꯅꯨꯄꯥ ꯄꯥꯝꯕ꯭ꯔꯣ ꯍꯥꯏꯕꯗꯤ ꯂꯩꯗꯅ ꯑꯃ ꯁꯤꯁꯤ ꯄꯥꯝꯃꯦ
ꯑꯩ ꯍꯅꯨꯕ ꯄꯥꯝꯕꯗꯣ ꯁꯤꯗꯗꯤ ꯍꯜꯂꯨꯕ ꯑꯃꯛ ꯐꯥꯎ ꯉꯥꯎꯗꯕ
ꯀꯔꯤꯐꯥ ꯅꯪ ꯑꯩ ꯒ꯭ꯌꯥꯟ ꯇꯥꯗꯦ
ꯂꯩꯗꯅ ꯄꯥꯈꯪ ꯁꯥꯔꯤꯒꯨꯝꯕ
ꯅꯪꯗꯤ ꯄꯥꯈꯪ ꯁꯔꯤ ꯄꯥꯝꯕ꯭ꯔꯣ
ꯎꯝ ꯄꯥꯝꯃꯦ ꯀꯔꯤꯒꯤꯔ ꯍꯥꯏꯔꯒ ꯑꯩꯉꯣꯟꯗ ꯄꯥꯈꯪ ꯁꯔꯤ ꯑꯣꯏꯔꯗꯤ ꯑꯩꯕꯨ ꯂꯨꯅ ꯇꯧꯒꯅꯤꯗꯅ
ꯑꯩꯒꯤ ꯑꯦꯖ ꯁꯦꯝ ꯁꯦꯝ ꯑꯣꯏꯕ ꯑꯣꯏꯔꯗꯤ ꯑꯩꯒꯤ ꯃꯥꯅ ꯈꯪꯕꯤꯔꯣꯏꯕ ꯑꯩꯈꯣꯏꯅꯦ ꯑꯗꯨꯝ ꯁꯦꯝꯃ ꯑꯣꯏꯕꯅꯤꯅ ꯃꯥꯁꯨ ꯑꯩꯅ ꯉꯝꯕ ꯇꯧꯒꯦ ꯑꯩꯁꯨ ꯑꯩꯅ ꯉꯝꯕ ꯇꯧꯒꯦ ꯑꯗꯨꯝ ꯃꯨꯛ ꯈꯥꯏꯔꯛꯀꯅꯤ
ꯑꯩ ꯑꯩ ꯀꯩꯅꯣꯝꯃ ꯍꯥꯡꯉꯦꯅꯦ ꯑꯗꯨ ꯑꯣꯏꯔꯗꯤ ꯅꯪ ꯆꯍꯤꯗꯤ ꯍꯥꯏꯔꯛꯄꯅꯣ ꯑꯗꯨꯕꯨ ꯅꯪ ꯀꯨꯟ ꯃꯉꯥ ꯍꯦꯟꯈ꯭ꯔꯕ꯭ꯔꯥ
ꯍꯦꯟꯈ꯭ꯔꯦ
ꯀꯨꯟꯊ꯭ꯔꯥꯗꯤ ꯌꯥꯎꯗ꯭ꯔꯤꯀꯣ
ꯌꯧ ꯐꯠꯇꯔꯤ
ꯑꯆꯥ ꯑꯗꯨ ꯑꯣꯏꯔꯗꯤ ꯑꯉꯥꯡ ꯑꯩꯉꯣꯟꯗ ꯀꯣꯏꯗꯅ
ꯑꯉꯥꯡꯗꯤꯀꯣ
ꯑꯥ
ꯑꯉꯥꯡꯗꯤ ꯍꯌꯦꯡ ꯑꯩꯉꯣꯟꯗ ꯑꯣꯏꯅ ꯉꯥꯏ ꯇꯧꯧꯕꯅꯤ ꯑꯩꯅ ꯇꯧꯕ ꯄꯥꯝꯕꯅꯦ
ꯑ ꯅꯪꯒꯤ ꯋꯥꯔꯤꯁꯤꯁꯨ ꯖꯥꯠ ꯑꯃꯅꯤꯅꯦ
ꯑꯩ ꯑꯩꯅ ꯍꯥꯏꯕꯗ ꯆꯨꯝꯃꯅꯤ
ꯑꯩꯅ ꯅꯪ ꯌꯥꯝ ꯐꯥꯒꯤ ꯇꯧꯒꯟꯕ ꯃꯥꯜꯂꯦ ꯅꯪ ꯅꯪꯁꯦ
ꯑꯥ ꯐꯥꯒꯤ ꯅꯠꯇꯦ ꯑꯁꯦꯡꯕꯅꯦꯅ ꯍꯥꯏꯕꯗꯣ ꯑꯩꯗꯤ ꯑꯩꯒꯤ ꯄꯥꯝꯖꯕꯗꯣ ꯍꯥꯏ ꯖꯕ ꯋꯥꯅꯦ
ꯅꯪ ꯅꯪꯁꯦ ꯅꯨꯄꯥ ꯀꯣꯏꯕꯁꯦ ꯀ꯭ꯔꯤꯁꯨ ꯅꯤꯡꯉꯥꯏ ꯇꯧꯅꯤꯡꯉꯥꯏ ꯅꯪꯅ ꯍꯥꯏꯕꯗ ꯌꯥꯅꯤꯡꯉꯥꯏ ꯈꯛꯇ ꯀꯣꯏꯅꯤꯡꯉꯥꯏ ꯃꯥꯟꯒ
ꯅꯠꯇꯦꯍꯜ ꯂꯩ ꯃꯤꯅꯃ ꯀꯅ ꯂꯥꯏꯐ ꯏꯁꯇ ꯂꯥꯏꯐꯇꯨ ꯑꯩ ꯍꯟꯗ꯭ꯔꯦꯠ ꯆꯍꯤ ꯑꯩꯠ ꯍꯟꯗ꯭ꯔꯦꯠ ꯐꯥꯎ ꯍꯤꯡꯉꯗꯤ ꯑꯩ ꯑꯗꯨꯝ ꯍꯟꯗ꯭ꯔꯦꯠ ꯐꯥꯎꯕ ꯍꯤꯡꯒꯗꯕꯅꯦ ꯑꯗꯣ ꯐꯤꯇꯤ ꯈꯛꯇ ꯍꯤꯡꯉꯁꯨ ꯐꯤꯐꯇꯤ ꯐꯥꯎꯕ ꯍꯤꯡꯃꯤꯟꯅꯒꯗꯕꯅꯦ ꯑꯗꯨꯗ ꯑꯩꯉꯣꯟꯗ ꯈꯪꯕꯤꯕ ꯂꯩꯗꯅ
ꯒ꯭ꯟ ꯇꯥꯕꯤꯕꯗꯣ
ꯑꯗꯨ ꯊꯤꯗ꯭ꯔꯒ ꯑꯩ ꯀꯔꯝ ꯍꯥꯏꯅ ꯊꯤꯒꯅꯤ
ꯑꯗꯣ ꯑꯉꯥꯡ ꯑꯩꯈꯣꯏꯗꯤ ꯍꯛꯆꯥꯡꯁꯨ ꯀꯂꯦꯗꯅ ꯑꯍꯟꯈꯣꯏꯗꯤ ꯀꯟꯁꯨ ꯀꯟꯗꯦ ꯃꯣꯏꯗꯤ
ꯑꯁ ꯍꯛꯆꯥꯡ ꯀ ꯀꯟꯕ ꯀꯟꯕ ꯅꯠꯇꯦ ꯑꯗꯨꯝ ꯎꯝ ꯀꯔꯤ ꯍꯥꯏꯒꯅꯦ ꯃꯩꯇꯩꯂꯣꯟ ꯑꯩꯈꯣꯏ ꯂꯣꯟꯗ ꯑꯣꯏꯅ ꯍꯥꯏꯁꯤꯔ
ꯑꯩꯈꯣꯏ ꯂꯨꯅꯗꯧꯔꯗꯤ ꯑꯩ ꯑꯩꯗꯣ ꯍꯅꯨꯃꯥꯏ ꯌꯥꯝ ꯄꯥꯝꯃꯦ ꯍꯅꯨꯃꯥꯏ ꯍꯥꯏ ꯌꯥꯝ ꯍꯟꯅꯨꯕ ꯅꯠꯇꯦꯍꯦ ꯍꯟꯅꯨꯕ ꯍꯥꯏꯔꯒ ꯐꯤꯐꯇꯤ ꯁꯤꯛꯁꯇꯤꯒꯨꯝꯕꯗꯤ ꯀꯔꯤ ꯇꯧꯕꯤꯔꯣ ꯍꯨꯟꯗꯣꯛꯈ꯭ꯔꯅꯤ ꯑꯗꯨꯝ ꯑꯩꯉꯣꯟꯗꯒꯤ ꯍꯥꯟ ꯑꯩꯅ ꯀꯔꯤꯒꯨꯝꯕ ꯊꯥꯔꯇꯤ ꯑꯣꯏꯔꯗꯤ ꯃꯥꯅ ꯐꯣꯔꯇꯤ ꯑꯣꯏꯒꯗꯕ ꯑꯩꯅ ꯀꯔꯤꯒꯨꯝꯕ ꯎꯝ ꯎ
ꯑꯗꯨꯗꯤ ꯈꯔ ꯍꯦꯟꯃꯟꯗ꯭ꯔꯣ ꯑꯗꯨꯗꯤ ꯅꯪ ꯆꯍꯤ ꯀꯨꯟ ꯑꯣꯏꯕ ꯃꯇꯝꯗ ꯅꯪ ꯀꯨꯟꯊ꯭ꯔꯥ ꯃ ꯃꯤ ꯄꯥꯝꯃꯦ
ꯑꯥ
ꯅꯪ ꯍꯧꯖꯤꯛ ꯀꯨꯟꯊ꯭ꯔꯥ ꯌꯥꯎꯒꯤ ꯂꯩꯔꯤꯗꯤ ꯅꯪꯗꯤ ꯅꯤꯐꯨ ꯌꯥꯎꯗꯕ ꯃꯤ ꯃꯤꯗꯔꯦ ꯅꯪꯁꯦ ꯄꯩꯁꯥ ꯈꯔ ꯄꯥꯏꯔꯁꯨ ꯌꯦꯡꯉꯕꯅꯤꯅꯦ ꯈꯪꯉꯦꯅꯦ
ꯑꯍꯣꯏ ꯏ ꯄꯥꯏꯗꯨꯕꯨꯗꯤ ꯌꯥꯗꯦ ꯄꯥꯏꯗꯨꯕ ꯍꯥꯏꯗꯤ ꯌꯥꯝ ꯄꯥꯏꯕ ꯅꯠꯇꯦ ꯃꯤꯗꯜ ꯀꯅꯥꯔꯒꯟꯗꯣꯔꯦ
ꯑꯗꯨ ꯅꯪꯗꯣ ꯅꯨꯄꯥ ꯀꯣꯏꯗ꯭ꯔꯤꯀꯥꯟꯗ ꯑꯩꯉꯣꯟꯗ ꯀꯣꯏꯗꯅ ꯍꯥꯟꯅ ꯌꯦꯡꯉꯣꯗꯅ ꯑꯉꯥꯡꯁꯤꯡꯁꯨ
ꯇ꯭ꯔꯥꯏ ꯇꯧꯁꯤꯔ
ꯌꯥꯏꯅꯦ ꯅꯪ ꯌꯥꯏꯔꯗꯤ ꯑꯩꯗꯤ ꯑꯗꯨꯝ ꯌꯥꯏ ꯀꯩꯅꯣ
ꯌꯥꯝ ꯅꯣꯛꯅꯤꯡꯉꯦꯗ ꯅꯨꯡꯉꯥꯏ ꯅꯨꯡꯉꯥꯏꯕ ꯑꯗꯨꯝ
ꯌꯦ ꯀꯟꯅ ꯅꯨꯄꯥ ꯅꯨꯄꯥ ꯅꯨꯄꯥ ꯀꯣꯏꯕ ꯍꯥꯏꯕꯁꯤ ꯅꯣꯏ ꯅꯨꯄꯤꯁꯤꯡꯁꯨ ꯄꯨꯟꯁꯤ ꯑꯃꯛꯇꯅꯤꯅ ꯑꯉꯥꯡꯁꯨ ꯑꯍꯟꯁꯨ ꯈꯔ ꯑꯁꯤꯡꯕꯁꯨ ꯑꯄꯪꯕꯁꯨ ꯀꯣꯏꯕꯗ ꯇꯥꯕꯅꯤꯅꯦ
ꯑꯩꯗ ꯑ ꯁꯤꯒꯗꯀꯣ
ꯑꯥ
ꯑꯩꯒ ꯆꯍꯤ ꯀꯒꯦꯐ ꯃꯉꯥꯃꯨꯛ ꯑꯣꯏꯒꯗꯕ ꯑꯃꯒ ꯑꯗꯨꯝ ꯋꯥꯔꯤ ꯁꯅꯨ ꯊꯝꯃꯤꯗꯀ
ꯅꯪꯗꯤ ꯀꯍꯥꯟꯕ
ꯅꯠꯇ ꯍꯦ
ꯅꯪ ꯅꯪꯗꯒꯤ ꯍꯥꯟꯕꯔꯣ ꯅꯠꯇ꯭ꯔꯒ ꯅꯪꯗꯤ ꯑꯉꯥꯡꯔꯣ
ꯑꯩꯗꯒꯤ ꯑꯉꯥꯡ ꯑꯁꯤ ꯑꯁꯤꯗꯒꯤꯀꯣ
ꯑꯥ
ꯑꯣꯏꯅꯀꯣ ꯃꯥꯅ ꯑꯗꯨꯝ ꯐꯥꯒꯤ ꯂꯪꯅꯕꯀꯣ
ꯑꯆꯥ
ꯎꯝ ꯑꯗꯨꯒꯤ ꯑꯩꯅ ꯍꯥꯏꯕ ꯅꯪ ꯐꯥꯕꯤꯒꯅꯤꯀꯣ ꯍꯥꯏꯕ ꯑꯁ ꯐꯥꯕ ꯂꯥꯛꯑꯣ ꯐꯥꯕ ꯂꯥꯛꯑꯣ ꯇꯦ ꯑꯗꯨꯒꯤ ꯑꯩꯅ
ꯑꯣ ꯑꯣ
ꯑꯗꯨꯒꯤꯀꯣ ꯑꯩꯅꯀꯣ ꯑꯁ ꯍꯣꯔꯦꯟ ꯐꯥꯔꯒ ꯅꯪ ꯀꯞꯂꯗꯤ ꯑꯩꯗꯤ ꯅꯨꯄꯤꯅꯒ ꯑꯣꯏꯔꯒ ꯑꯩ ꯌꯥꯝ ꯃꯊꯥ ꯁꯥꯏ ꯕ ꯑꯗꯨꯒꯤ ꯑꯩ ꯀꯞꯄꯤꯗꯣꯏ ꯑꯩ
ꯅꯨꯄꯤꯅ ꯐꯥꯕ ꯂꯥꯛꯑꯗꯤ ꯌꯥꯝ ꯐꯗ꯭ꯔ ꯅꯨꯄꯥꯗꯤ ꯑꯗꯨ ꯉꯥꯏꯔꯤꯕꯅꯤꯅꯦ ꯐꯥꯕꯤꯌꯣ ꯐꯥꯕꯤꯌꯣ ꯍꯥꯏꯅ
ꯎꯝ ꯑꯗꯨꯒ ꯌꯥꯝ ꯅꯨꯡꯉꯥꯏ ꯌꯥꯝ ꯅꯨꯡꯉꯥꯏ ꯅꯨꯡꯉꯥꯏꯕ ꯌꯥꯎꯋꯦ ꯋꯥꯔꯤꯔꯤ ꯁꯥꯟꯅꯕꯗ ꯅꯪꯁꯨ ꯅꯨꯡꯉꯥꯏꯌꯦ ꯅꯪ ꯑꯗꯨꯒ ꯅꯪꯅ ꯑꯃꯨꯛꯀ ꯑ ꯑꯩꯅ ꯈꯥꯏꯕ ꯃꯥꯟꯍꯟꯈ꯭ꯔꯕ
ꯈꯥꯏꯕꯗꯤ ꯑꯩꯅ ꯈꯥꯏꯔꯤꯕ ꯑꯗꯨꯕꯨ ꯅꯪꯅ ꯈꯥꯏꯕ ꯃꯥꯟꯍꯟꯈ꯭ꯔꯕꯣ ꯑꯩꯅ
ꯅꯪꯅ ꯃꯥꯟꯍꯟꯕꯗꯨꯗꯤ ꯑꯩꯉꯣꯟꯗ ꯈꯥꯏꯕ ꯃꯥꯟꯅꯩꯔ
ꯅꯪ ꯅꯪ ꯈꯥꯏꯕ ꯍꯩꯅꯤꯗꯨꯗꯤ
ꯑꯩ ꯈꯥꯏꯕ ꯅꯠꯇꯦ ꯑꯩꯅ ꯑꯗꯨꯝ ꯑꯩꯒꯤ ꯊꯣꯛꯄꯗꯣ ꯋꯥ ꯉꯥꯡꯖꯕ ꯋꯥꯅꯤ
ꯎꯝ ꯍꯣꯏꯅꯦ ꯑꯩꯅ ꯈꯥꯏꯕꯍ ꯃꯥꯟꯅꯍꯜꯂꯦꯁꯨ ꯌꯥꯏꯅꯦ ꯑꯩꯗꯤ ꯑꯗꯨꯕꯨꯗꯤ ꯁꯥꯎꯔꯦꯅꯦ
ꯑꯦ ꯅꯪ ꯀꯔꯤ ꯁꯥꯎꯅꯉꯥꯏ ꯂꯩꯕ꯭ꯔꯥꯅꯦ ꯑꯩ ꯀꯔꯤꯁꯨ ꯍꯥꯏꯁꯨ ꯍꯥꯏꯗꯅ
ꯑꯗꯨ ꯑꯩꯅ ꯑꯩꯅ ꯈꯟꯕꯗ ꯅꯪꯁꯦꯀꯣ ꯅꯪꯁꯦ ꯅꯨꯄꯥ ꯈꯔꯗꯤ ꯀꯣꯏꯔꯝꯒꯅꯤ ꯍꯥꯏꯥꯏꯕꯗꯤ ꯅꯪꯖꯩ ꯅꯨꯄꯥ ꯑꯍꯨꯝ ꯃꯔꯤꯗ ꯅꯪ ꯀꯣꯏꯔꯝꯒꯅꯦꯕ ꯅꯍꯥꯟ ꯍꯧꯖꯤꯛ ꯍꯥꯏꯐ ꯅꯠꯇꯦꯀꯣ
ꯑꯦꯇꯣ
ꯍꯣꯏ ꯑꯦꯛꯁ
ꯅꯪꯁꯨ ꯀꯗꯥꯏꯗꯒꯤꯅꯣꯍꯦ ꯃꯤ ꯅꯨꯄꯤ ꯑꯣꯏꯔꯒꯛꯇ ꯃꯥ ꯑꯦꯛꯁ ꯂꯩꯔꯣꯏꯗꯕ꯭ꯔꯥ
ꯑꯥ
ꯍꯪꯒꯅꯤꯅ ꯍꯪꯉꯤꯕ ꯅꯪꯁꯨ ꯌꯥꯝ ꯉꯛꯑꯦ
ꯂꯩꯔꯝꯕ ꯌꯥꯏꯍꯦ ꯅꯪ
ꯑꯗꯨꯕꯨ ꯑꯩ ꯍꯥꯏꯔꯛꯀꯦꯕ ꯑꯗꯨꯕꯨꯅꯤ ꯍꯥꯏꯁꯦ ꯅꯪ ꯍꯪꯅꯤꯅ ꯍꯪꯉꯤꯕ ꯅꯪꯁꯦ ꯍꯦꯟꯅ ꯉꯛꯈ꯭ꯔꯦꯕ
ꯀꯔꯤ ꯇꯣ ꯌꯥꯝ ꯁꯤꯗ ꯁꯤꯗ ꯁꯤꯗꯤꯗ ꯉꯥꯡꯉꯅꯦ ꯑꯩꯗꯤ
ꯅꯠꯇꯦ ꯀꯩꯅꯣ ꯅꯨꯄꯤꯉꯣꯟꯗ ꯅꯪꯒꯤ ꯑꯦꯛꯁ ꯂꯩꯇꯕ꯭ꯔꯥ ꯂꯩꯕ꯭ꯔꯥ ꯍꯪꯉꯗꯤ ꯉꯛꯏ ꯍꯥꯏꯗꯨꯗꯤꯅꯪ
ꯑꯗꯨꯗ ꯑꯁꯣꯏꯕ ꯍꯥꯏꯕꯁꯦ ꯅꯨꯄꯥ ꯄ ꯈꯪꯗꯕ꯭ꯔꯣ ꯑꯗꯨꯗꯣ
ꯍꯥ
ꯅꯨꯄꯥꯅ ꯍꯥꯡꯂꯕ꯭ꯔꯥ ꯑꯦꯛꯁ ꯂꯩꯕ꯭ꯔꯥ ꯂꯩꯇꯕ꯭ꯔꯅ
ꯍꯪ ꯍꯪꯕꯨꯁꯨ ꯌꯥꯎꯋꯦ ꯍꯪꯗꯕꯨꯁꯨ ꯌꯥꯎꯋꯦ
ꯑꯠꯆꯥꯥ ꯑꯩꯗꯤ ꯍꯥꯡꯈ꯭ꯔꯦ ꯍꯥꯏꯔꯛꯑꯣ ꯑꯗꯨꯗꯤ
ꯂꯩꯌꯦꯦ ꯀꯔꯤꯒꯤ ꯂꯩꯔꯣꯏꯗ ꯇꯣ
ꯀ ꯅꯪꯅ ꯌꯥꯝ ꯅꯨꯡꯁꯤꯅ ꯀꯣꯏꯔꯝꯕ ꯀꯌꯥ ꯂꯩꯒꯦ
ꯑꯩꯅ ꯌꯥꯝ ꯅꯨꯡꯁꯤꯅ
ꯈꯣꯏꯔꯝꯕꯗꯣ ꯅꯪꯅ
ꯀꯣꯏꯔꯝꯕꯗ
ꯂꯕꯤꯗꯣ ꯕꯤꯗ ꯀꯣꯏꯔꯝꯕꯗꯣ
ꯎꯝ ꯑꯃ ꯑꯅꯤ ꯑ ꯑꯍꯨꯝ
ꯎꯝ ꯅꯪꯒꯤꯁꯦ ꯄꯥꯕ ꯈꯔ ꯌꯥꯔꯦ ꯄꯥ ꯄ
ꯃꯩꯇꯩ ꯃꯩꯇꯩ ꯅꯨꯄꯥ ꯑꯅꯤ ꯑꯗꯨꯒ ꯑꯩꯈꯣꯏꯒꯤ ꯖꯥꯇꯤꯒꯤ ꯑꯃ ꯑꯗꯨꯒ ꯇꯝꯀꯣ
ꯃꯩꯇꯩ ꯅꯨꯄꯥ ꯆꯣꯄ ꯂꯩꯔ ꯃꯥꯜꯂꯦ ꯅꯪꯁꯦ ꯈꯪꯉꯦ
ꯀꯔꯤꯌꯦ ꯑꯦ ꯍꯅ ꯍꯅ
ꯖꯥꯇꯤ ꯁꯨꯅ ꯀꯣꯏꯗꯧ ꯃꯥꯜꯂꯦ ꯍꯥꯏꯔꯣ ꯇꯥꯡꯈꯨꯜꯒ ꯀꯅꯥ ꯀꯅꯥ ꯂꯩꯔꯤꯕ꯭ꯔꯣ
ꯇꯥꯡꯈꯨꯜ ꯑꯗꯨ ꯈꯛꯇꯅꯤꯅꯦ ꯌꯦꯁ
ꯑꯁ
ꯔꯣꯡꯃꯩꯗꯤ ꯍꯟꯗꯛꯀꯤ ꯍꯟꯗꯛꯀꯤꯗ ꯑꯃꯗ ꯈꯪꯉꯒꯦꯅꯗꯤ ꯈꯜꯂꯦ
ꯑꯆꯥ
ꯃꯄꯨ ꯐꯥꯕ꯭ꯔꯥ ꯐꯗꯕ꯭ꯔꯥꯅ ꯑꯥ
ꯀꯩꯅꯣꯃ ꯑ ꯍꯣꯏꯅꯦ ꯍꯣꯏꯅꯦ ꯀꯩꯅꯣꯃ ꯑꯗꯨ ꯀꯩꯅꯣꯃ ꯇꯧꯕꯅꯤꯅꯦ ꯑꯗꯨꯒꯤꯗꯣ ꯗꯥꯔ ꯐꯔꯦꯛ ꯍꯥꯏꯔꯣꯏꯁꯦ
ꯑꯣ ꯁꯣꯔꯤ ꯁꯣꯔꯤ
ꯀꯥꯏꯅꯦ